ꯑꯩꯗꯤ ꯎꯗꯤꯅꯦ
ꯅꯪ ꯁꯥꯏꯂꯦꯟ ꯊꯝ ꯁꯥꯏꯂꯦꯟ ꯊꯝꯕ꯭ꯔꯣ
ꯑꯧ ꯊꯝ ꯑꯩꯗꯤ ꯔꯤꯡ ꯂꯥꯛꯇꯦ ꯑꯩꯒꯤꯗꯤ ꯑꯗꯨꯝ ꯁꯥꯏꯂꯦꯟꯗ ꯑꯗꯨꯝ ꯂꯩꯌꯦ ꯀꯔꯤꯒꯤꯔꯥ
ꯏꯁ ꯅꯪ ꯅꯪꯅ ꯁꯥꯏꯂꯦꯟ ꯊꯝꯕꯒꯤꯅꯤ ꯀꯩꯅꯣ ꯑꯗꯨꯗꯤ
ꯑꯣ ꯑꯩꯗꯤ ꯈꯪꯗꯦ ꯑꯩꯗꯤ ꯑꯗꯨꯃꯥꯏꯅ ꯇꯧꯕ꯭ꯔꯅ ꯈꯪꯕ ꯈꯪꯕꯅꯤꯅꯦ
ꯇꯨꯝꯅꯤꯡꯗ꯭ꯔꯤꯕ ꯕ
ꯇꯨꯝꯅꯤꯡꯗꯦ
ꯀꯩꯒꯤꯅꯣ ꯇꯧꯅꯤꯡꯗ꯭ꯔꯤꯁꯦ ꯅꯍꯥꯡꯈꯩꯗꯤ ꯌꯥꯝ ꯉꯟ ꯉꯟ ꯇꯨꯝꯖꯕꯗꯣ
ꯃꯤ ꯉꯥꯏꯔꯤ ꯍꯥꯏꯔꯒ
ꯍꯟꯗꯛꯇꯤ ꯂꯣꯏꯔꯦ ꯉꯟ ꯉꯟꯅ ꯇꯨꯝꯖꯕ ꯃꯤꯁꯦ ꯍꯟꯗꯛꯇꯤ ꯂꯣꯏꯔꯦꯗꯅ
ꯑꯣꯏꯁꯅꯨ
ꯑꯩ ꯉꯁꯤ ꯁꯥꯇꯤꯟ ꯑꯃ ꯈꯨꯜꯂꯦ
ꯑꯦ ꯀꯥꯏꯗꯒꯤ
ꯑꯩ ꯏꯅꯥꯛꯇꯒ ꯇꯥꯔꯝꯕꯅꯦ ꯁꯥꯇꯤꯟ ꯃꯥꯆꯥ ꯃꯆꯥꯅꯤꯗ ꯁꯥꯇꯤꯟ ꯃꯆꯥ ꯑꯉꯧꯕ
ꯐꯖꯕ꯭ꯔꯥ
ꯇꯤꯟ ꯃꯆꯥ ꯑꯉꯧꯕ ꯈꯪꯗꯦꯗ ꯌꯥꯝ ꯐꯖꯗꯦꯗ ꯑꯩꯈꯣꯏꯒꯤ ꯃꯆꯥ ꯍꯥꯏꯔꯒ ꯑꯩꯈꯣꯏꯒꯤ ꯅꯪ ꯅꯪꯅ ꯅꯍꯥꯟꯑꯃꯨꯛ ꯂꯧꯕꯗꯣ ꯑꯍꯟꯁꯤꯡꯒꯤ
ꯑꯥ
ꯑꯗꯨꯒꯨꯝꯕ ꯑꯉꯧꯕꯅꯤꯗ
ꯎꯝ ꯐꯖꯔꯝꯒꯅꯤ ꯑꯗꯨꯗꯤ
ꯈꯪꯗꯦ ꯅꯨꯄꯤꯁꯤꯡ ꯂꯩꯁꯥꯕꯤꯁꯤꯡꯒꯤꯔꯥ ꯈꯪꯗꯦꯅꯦ
ꯎꯝ
ꯑꯗ ꯌꯦꯡꯒꯦ ꯈꯨꯇꯞ ꯂꯧꯊꯣꯛꯑꯒ ꯑꯥ ꯀꯥꯆꯤꯡꯗ ꯂꯩꯔꯝꯕ ꯋꯥꯅꯦ ꯑꯦ ꯒꯥꯔꯤꯒꯁꯦ ꯂꯤꯛꯂꯥ ꯂꯣꯏ ꯇꯥꯔ ꯂꯩꯔꯝꯃꯦ ꯀꯩꯅꯣ ꯈꯨꯠꯁꯥ ꯗꯨꯒ ꯑꯣꯝ ꯆꯥꯛꯔꯒ ꯂꯤꯛꯅꯥ ꯇꯥ ꯂꯩꯔꯝꯃꯤ
ꯑꯣ ꯑꯣ
ꯀꯔꯤ ꯃꯈꯣꯟꯅꯣ
ꯀꯩꯅꯣ
ꯎꯝ
ꯀꯔꯤꯔꯣ
ꯀꯩꯁꯨ ꯅꯠꯇꯦꯗ ꯅꯣꯏ ꯃꯥꯗꯤ ꯇꯨꯝ ꯈ꯭ꯔꯕꯣ
ꯇꯨꯝꯗꯤ ꯎꯝ ꯐꯤꯂꯝ ꯌꯦꯡꯉꯒ ꯂꯩꯌꯦ
ꯑꯦ ꯂꯩꯁꯥꯕꯤꯁꯤꯡꯒꯤ ꯁꯥꯇꯤꯟꯗꯨꯅꯤ ꯁꯤꯗꯤ
ꯌꯦꯡꯅꯤ
ꯃꯣꯏ ꯍꯌꯦꯡ ꯑꯃꯨꯛ ꯂꯥꯛꯀꯗ꯭ꯔꯥ ꯈꯪꯗꯦ
ꯎꯝ ꯊꯝꯃꯣ
ꯍꯣꯏ
ꯂꯥꯛꯇ꯭ꯔꯗꯤ ꯂꯧꯔꯣꯀꯣ
ꯎꯝ ꯑꯁꯤ ꯊꯝꯕꯗꯤ ꯌꯥꯔꯔꯣꯏ ꯑꯩ ꯍꯌꯦꯡ ꯀꯩꯅꯣ ꯇꯧꯕꯗ ꯑꯃꯨꯛ ꯂꯥꯛꯄꯗ ꯄꯨꯔꯒ ꯁ꯭ꯋꯥꯥꯏ ꯊꯝꯒꯦ
ꯑꯝ ꯑꯗꯨꯃꯥꯏꯅ ꯇꯧ
ꯁꯤ ꯊꯝꯕꯗꯤ ꯌꯥꯔꯥꯔꯣꯢ
ꯎꯝ
ꯑꯩ ꯍꯌꯦꯡ ꯑꯃꯨꯛ ꯂꯥꯛꯄꯗꯣ ꯑꯁꯤꯁ ꯊꯝꯃꯦꯗꯅ ꯂꯧ ꯂꯧꯕ ꯂꯥꯛꯑꯗꯤ ꯄꯤꯊꯣꯛꯄ ꯑꯗꯨꯕꯗꯤ ꯃꯤꯁꯦ ꯁꯦꯠꯂ ꯁꯦꯠꯂ ꯂꯩꯕꯅꯤꯅ
ꯑꯥ
ꯒ꯭ꯌꯥꯟꯗ ꯁꯠ ꯁꯥꯇ꯭ꯔ ꯀꯥꯡꯕꯨꯒꯤ ꯑꯣꯏꯔꯝꯃꯅꯦ ꯌꯦ ꯀꯦ ꯍꯩꯅꯧ ꯈꯨꯟ ꯈꯨꯟꯕ ꯆꯪꯉꯒꯅꯦ ꯇꯥ ꯇꯥ ꯂꯩꯔꯝꯃꯦ
ꯑꯣ ꯑꯗꯨꯗꯤ ꯃꯣꯏ ꯍꯩꯅꯧ ꯍꯦꯛꯄ ꯃꯤꯁꯤꯡꯗꯨ ꯑꯣꯏꯔꯝꯅꯤ
ꯍꯣꯏ ꯑꯗꯨ ꯑꯣꯏꯔꯔꯕꯅꯦ ꯍꯥꯏꯗꯧ ꯍꯦ ꯀꯕꯔꯝ
ꯀꯩꯅꯧ ꯍꯦꯛꯄꯗ ꯀꯥꯎꯔꯄ ꯑꯣꯏꯔꯝꯅꯦꯕ
ꯑꯣꯏꯔꯝꯒꯅꯤ ꯍꯥꯏꯗꯤ ꯃꯝꯃꯕꯅꯤꯅ ꯃꯤꯕꯨꯗꯤ ꯑꯗꯨꯝ ꯀꯩꯅꯣ ꯇꯧꯕꯅꯦꯕ ꯆꯪꯒ ꯍꯩꯅꯧ ꯑꯗꯨꯝ ꯈꯨꯟꯕꯅꯦꯕꯀꯣ ꯖꯒꯥ ꯑꯗꯨ ꯃꯝꯕꯅꯤꯅ ꯎꯗꯕ ꯗ ꯁꯥ ꯊ ꯃꯤꯅ ꯑꯗꯩ ꯃꯤꯅ ꯑꯗꯨꯝ ꯄꯥꯏꯔ ꯆꯠꯒꯗꯝꯕꯅꯤ ꯑꯩ ꯁꯤꯗ ꯑꯗꯨꯝ ꯇꯥꯕ ꯑꯗꯨꯩꯅꯣ ꯇꯧꯕꯁꯤꯅ ꯐꯔꯕꯅꯤ
ꯑꯣ
ꯎꯝ ꯦꯒꯥꯥ ꯇꯥꯕꯣꯅꯦ ꯌꯥꯝ ꯌꯥꯝ ꯁꯥꯗ꯭ꯔꯣꯁꯦ ꯁꯥꯏꯀꯣ
ꯁꯑꯌꯦ ꯑꯗꯨꯗ ꯑꯗꯨ ꯂꯤꯅꯥꯠ ꯇꯥꯕꯗꯨꯗꯤ ꯅꯪ ꯎꯔꯨꯝꯗ ꯊꯝꯕꯒꯤ ꯑꯣꯏꯔꯕꯅꯦ ꯄꯥꯝꯕꯤ ꯃꯅꯥꯛꯇ
ꯅꯠꯇꯦ ꯂꯝꯍꯥꯡꯅ ꯊꯝꯃꯤꯅꯦ
ꯀꯃꯥꯏ ꯑꯗꯨꯗꯤ ꯂꯤꯛꯂꯥ ꯇꯥꯕ
ꯅ ꯇꯥꯏꯌꯦ ꯂꯣꯢ ꯆꯣꯠꯂꯦ ꯁꯤꯁꯦ
ꯎꯝ
ꯁꯤꯜꯂ ꯁꯣꯟ ꯏꯟꯊꯝ ꯊꯥ ꯃꯥꯟꯕꯩ ꯋꯥꯅꯤ
ꯅꯨꯡꯉꯥꯏꯈꯣ ꯏꯪꯊꯝꯊꯥꯁꯨ
ꯀꯥꯁꯃꯤꯔ ꯌꯥꯝꯝ ꯂꯅꯨꯡ ꯅꯦ ꯃꯩ ꯇꯤꯔꯒꯀꯣ ꯈ꯭ꯔꯤꯁꯃꯥꯁ ꯈ꯭ꯔꯤꯁꯃꯥꯁ ꯃꯇꯝꯗꯨꯅ ꯅꯨꯡꯉꯥꯏꯕꯅꯤꯗ ꯃꯩꯛꯇꯤꯒ
ꯑꯁ ꯅꯨꯡꯉꯥꯏꯇꯦ ꯑꯩꯅꯦ ꯏꯡꯉꯦ
ꯑꯦ ꯃꯩ
ꯑꯩꯉꯜꯂꯁꯨ ꯄꯥꯝꯖꯩ ꯑꯩꯗꯤ
ꯃꯩ ꯃꯩ ꯇꯦꯛꯉꯒ ꯇꯧꯕ ꯅꯨꯡꯉꯥꯏꯗꯣ ꯑꯩꯈꯣꯏ ꯑꯩꯈꯣꯏ ꯃꯔꯨꯞ ꯃꯄꯥꯡꯁꯤꯡꯒ ꯋꯥꯔꯤ ꯁꯥꯔꯒ
ꯑꯩꯅꯦ ꯏꯪꯊꯝꯊꯥ ꯆꯪꯉꯝꯗꯥꯏꯗꯗꯣ
ꯍꯣꯏ ꯍꯣꯏ ꯍꯣꯏ ꯑꯣꯛꯇꯣꯕꯔ ꯑꯣꯛꯇꯣꯕꯔ ꯂꯥꯁ ꯋꯤꯒꯨꯝꯕꯗꯀꯣ ꯅꯨꯡꯉꯥꯏꯕꯅꯦ ꯎꯝꯗꯤ ꯌꯥꯝ ꯅꯨꯡꯉꯥꯏꯦ
ꯑꯗꯨꯅ
ꯑꯗꯨꯒ ꯗꯤꯁꯦꯝꯕꯔ ꯖꯅꯋꯥꯔꯤꯒꯨꯝꯕꯗꯤ ꯍꯧꯒꯠꯄꯒꯁꯨ ꯌꯥꯝ ꯇꯟꯕꯅꯦ ꯑꯩꯁ ꯅꯪꯣꯏ ꯅꯣꯏꯗꯤ ꯐꯩꯔꯦ ꯅꯣꯏꯗꯤ ꯑꯍꯤꯡꯅꯤꯒ ꯍꯧꯍꯜꯂꯒꯅ ꯇꯧꯕ ꯌꯥꯝ ꯇꯟꯕꯣꯏ ꯀꯥꯂꯦꯟꯗꯅ ꯑꯗꯨꯒꯨꯝꯕꯗꯣ ꯈꯔ ꯐꯕ ꯅꯤꯡꯊꯝꯊꯥ ꯑꯁꯤꯅ ꯑꯃꯨꯛ ꯇꯨꯝꯕꯗ ꯅꯨꯡꯉꯥꯏꯕ ꯍꯧꯒꯠꯄ ꯇꯟꯕ
ꯑꯗꯨ ꯑꯗꯨꯅꯦ ꯑꯁ ꯍꯧꯒꯜꯂꯒ ꯆꯥꯛ ꯌꯦꯟꯁꯥꯡ ꯊꯣꯡꯕꯗꯨ ꯌꯥꯝ ꯇꯜꯂꯦꯕ
ꯑꯍꯤꯡꯗꯒ ꯍꯧꯒꯠꯄꯁꯤꯗꯤ ꯏꯃꯩ ꯏꯃꯩ ꯆꯥꯛ ꯌꯦꯟꯖꯥꯡ ꯊꯣꯡꯕꯅꯤ ꯈꯔ ꯐꯩꯗ ꯑꯩꯈꯣꯏ ꯀꯩ ꯍꯥꯏꯁꯤꯅ ꯃꯩ ꯃꯩꯗꯣ ꯍꯧꯒꯠꯂꯒ ꯐꯝ ꯑꯗꯨꯝ ꯂꯨꯝꯃꯦꯕ
ꯑꯥ
ꯅꯠꯇ꯭ꯔꯣ ꯅꯨꯡꯉꯥꯏꯕꯅꯤꯗ
ꯑꯁ ꯑꯗꯨ ꯃꯇꯝ ꯏꯔꯨꯕꯗꯣ ꯂꯨꯑꯦꯕ ꯇꯜꯂꯦꯕ
ꯏꯔꯨꯖ ꯍꯥꯏ ꯏꯁꯤꯡ ꯑꯁꯥꯕꯅ ꯂꯨꯕ ꯅꯨꯡꯉꯥꯏꯕꯅ‌‌ꯦ ꯍꯥ
ꯑꯩꯗꯤ ꯌꯥꯝ ꯇꯜꯂꯦ ꯏꯔꯨꯗꯕ ꯏꯪꯊꯝꯊꯥꯗ
ꯎꯝ ꯏꯁꯤꯡ ꯑꯁꯥꯕꯅ ꯂꯨ ꯂꯨꯒꯗꯕ ꯅꯤꯡꯊꯝꯊꯥꯗꯗꯤ ꯅꯤꯡꯊꯝꯊꯥꯗꯤ ꯂꯨꯔꯒ ꯑꯃꯨꯛ ꯐꯤꯔꯣꯜ ꯁꯦꯠꯄ ꯈꯣꯠꯄ ꯁ‌ ꯁꯦꯠꯄ ꯂꯣꯏꯔꯒꯗꯤ ꯅꯨꯡꯉꯥꯏꯀꯣ
ꯎꯝ
ꯏꯔꯨꯖꯕꯗꯤ ꯏ ꯂꯨꯗꯤ ꯂꯨꯅꯤꯡꯗ꯭ꯔꯕꯅꯤ ꯅꯤꯡꯊꯝꯊꯥꯗꯤ ꯑꯗꯨꯝ ꯅꯨꯡꯉꯥꯏꯕꯅꯤ ꯅꯨꯡꯉꯥꯏꯇꯕꯅꯦꯕ ꯇꯟꯕꯅꯦꯕ
ꯎꯝ ꯇꯜꯂꯦ
ꯅꯤꯡꯊꯝ ꯊꯥꯗꯒꯤ ꯀꯥꯂꯦꯟꯁ‌ꯦ ꯈ꯭ꯋꯥꯏꯗꯒꯤ ꯇꯟꯕꯅꯦ ꯑꯩꯗꯤ ꯑꯩꯈꯣꯏ ꯏꯁꯥꯒꯁꯦ ꯅꯝ ꯅꯝ ꯂꯥꯎꯔꯒꯀꯣ
ꯑꯗꯨꯅꯦ
ꯅꯥ ꯒ ꯂꯩꯕ ꯌꯥꯝ ꯇꯟꯕꯅꯤ ꯑꯩꯒꯤ ꯃꯤ ꯂꯥꯛꯑꯦ ꯑꯩꯒꯤ ꯃꯤ ꯂꯥꯛꯑꯦ ꯀꯃꯥꯏꯅ ꯇꯧꯁꯤꯒꯦ
ꯑꯁ ꯇꯨꯃꯤꯟ ꯂꯩꯌꯣ ꯃꯤꯅꯤꯠ ꯎꯝ ꯀꯩꯅꯣꯗꯤ ꯈꯔ ꯂꯩꯌꯣꯕ
ꯍ ꯍꯣꯏ ꯂꯩꯒꯦ
ꯎꯝ ꯅꯪ ꯋꯥꯥꯛꯀꯤꯡ ꯑꯗꯨꯝ ꯆꯠꯂꯣ
ꯋꯥꯛꯀꯤꯡ ꯆꯠꯂꯤꯅꯦ ꯑꯁꯦ ꯂꯥꯏ ꯍꯔꯥꯎꯅꯔꯦ ꯂꯩꯥꯏ ꯍꯔꯥꯎꯅꯔ‌ꯦ ꯍꯣꯏ ꯂꯥꯏ ꯍꯔꯥꯎ ꯃꯇꯝ ꯑꯣꯏꯔ ꯃꯥꯜꯂꯦ
ꯎꯝ ꯅꯪ ꯌꯨꯝ ꯆꯠꯅꯤꯡꯗ꯭ꯔꯣ
ꯌꯨꯝ ꯑꯥꯗꯔꯣ
ꯑꯥ
ꯆꯠꯅꯤꯡꯉꯦ ꯆꯠꯅꯤꯡꯉꯁꯨ ꯎꯄꯥꯏ ꯂꯩꯇꯦ
ꯆꯅꯤꯡꯉꯤ ꯑꯩꯗꯤ ꯎꯝ ꯆꯨꯖꯥꯛꯀ ꯊꯕꯤꯒꯨꯝꯕꯗꯣ ꯂꯧꯕ ꯆꯠꯅꯤꯡꯉꯦ
ꯁꯦꯞꯇꯦꯝꯕꯔ ꯁꯦꯞꯇꯦꯝꯕꯔꯗ ꯆꯠ ꯆꯠꯅꯕ ꯐꯖꯅ ꯈꯜꯂꯝꯕꯅꯦ ꯑꯗꯣ ꯌꯥꯗꯧ ꯃꯥꯟꯗ꯭ꯔꯦ
ꯀꯩꯒꯤ
ꯆꯠꯄ ꯌꯥꯔ‌ꯣꯏꯗꯅꯦ ꯅꯪꯅ ꯆꯠ ꯆꯠꯃꯤꯟꯅꯁ‌ꯦ ꯐꯖꯅ ꯈꯜꯂꯝꯕꯅꯦ
ꯑꯗꯨꯅꯦ ꯆꯠꯄ ꯌꯥꯗ꯭ꯔꯗꯤ ꯆꯠꯇ꯭ꯔꯦꯗꯅ ꯅꯠꯇ꯭ꯔꯣ
ꯑꯩ ꯑꯗ ꯆꯠꯇꯔꯦ ꯌꯥꯝ ꯁꯥꯎꯅꯤꯡꯉꯤꯔꯥ ꯆꯥꯁ
ꯃꯇꯝ ꯐꯠꯇ꯭ꯔꯗꯤ ꯆꯠꯂ‌ꯣꯏꯁꯦ
ꯏꯔꯥꯡꯅ ꯀꯩꯁꯨ ꯇꯧꯗꯗꯤꯀꯣ ꯃꯇꯝꯁꯤꯅ ꯀꯩꯁꯨ ꯇꯧꯗ ꯗꯤ ꯃꯇꯝꯁꯤꯅ ꯀꯩꯁꯨ ꯇꯧꯗꯗꯤꯀꯣ ꯆꯠꯄ ꯇꯥꯕꯅꯤ ꯀꯩꯅ ꯆꯠꯂ ꯂ‌ꯣꯏꯔ‌ꯦ ꯀꯩꯅ‌ꯣ
ꯆꯠꯅꯤꯡꯉꯦꯕ
ꯎꯝ ꯆꯠꯁ‌ꯦ ꯆꯠꯁ‌ꯦ
ꯈꯪꯗꯦ ꯑꯩꯈꯣꯏ ꯎꯝ ꯏꯅꯦ ꯈꯣꯏꯒꯤ ꯂꯧꯗꯣ
ꯍꯣꯏ
ꯑꯗꯣ ꯐꯧꯗꯣ ꯎꯁꯤꯤꯅꯔ ꯌꯥꯝ ꯆꯥꯕꯤꯔꯝꯃꯦ ꯍꯥꯏ
ꯑꯣ ꯑꯗꯨꯒꯤꯔ ꯄꯥꯝ ꯂꯧꯔꯣ
ꯑꯣ ꯄꯥꯝ ꯂꯧꯧꯗꯣ
ꯎꯝ ꯎꯆꯤ ꯀꯩꯅꯣ ꯎꯆꯤꯅ ꯆꯥꯏꯁ ꯄꯥꯝꯕꯤꯗꯨꯔꯣ
ꯎꯝ
ꯎꯝ
ꯈꯪꯗꯦ ꯐꯧ ꯄꯥꯝꯕꯤꯗꯣ ꯑꯗꯨꯝ ꯆꯥꯔꯒ ꯊꯨꯗꯦ ꯀꯝꯃꯦ ꯍꯥꯏꯌꯦ
ꯎꯝ ꯎ ꯍꯥꯏꯗꯤ ꯍꯧꯖꯤꯛꯁꯤꯦ ꯐꯧ ꯀꯩ ꯍꯥꯏꯁꯦ ꯐꯧ ꯐꯧ ꯊꯣꯛꯅꯕ ꯑꯩꯈꯣꯏꯒꯤ ꯄꯥꯝꯕꯤꯗꯨꯗ ꯅꯞꯄꯒ ꯂꯩꯕꯗꯣ ꯑꯗꯨ ꯆꯥꯔꯝꯕꯅꯤ ꯊꯣꯕꯤ ꯊꯣꯝꯕꯤ ꯇꯧꯕꯅꯦꯕ
ꯑꯝ ꯑꯗ ꯑꯥ
ꯑꯗꯨꯗ ꯆꯥꯔꯝꯕꯅꯤ ꯎꯇꯤꯁꯤꯡꯁꯨ ꯈꯪꯗꯦꯗ ꯃꯣꯏꯁꯨꯐꯣꯛ ꯂꯥꯛꯑꯝꯃꯅꯦꯀꯣ
ꯃꯣꯏꯗꯤ ꯀꯩꯅꯣ ꯋꯥꯒꯤ ꯃꯔꯛꯇ ꯑꯃꯨꯛ ꯇꯧꯕꯅꯤꯅꯀꯣ
ꯎꯝ
ꯑꯗꯨꯗ ꯍꯦꯟꯅ ꯁꯥꯊꯤ ꯍꯥꯏꯕ ꯃꯣꯏ ꯎꯆꯤꯁꯤꯡꯗꯣ
ꯍꯣꯏ ꯋꯥ ꯃꯔꯛꯇ ꯂꯩꯕꯗꯣ
ꯑꯥ ꯋꯥ ꯃꯔꯛꯇ ꯂꯧ ꯇꯧꯕꯅꯦꯕ ꯃꯣꯏꯗꯣ
ꯑꯣ ꯍꯣꯏ ꯋꯥ ꯃꯔꯛꯇꯕꯗꯤ ꯎꯆ ꯂꯩꯕ ꯖꯒꯥꯅꯤꯅꯦ
ꯎꯝ
ꯆꯥꯛꯁꯨ ꯆꯥꯎꯔꯝꯃꯅꯤ ꯑꯗꯨꯅꯦ ꯃꯤ ꯊꯑꯣꯏꯅ ꯎꯠꯆꯜꯂꯒ ꯎꯆꯤ ꯇꯥꯕ ꯆꯠꯄꯅꯦ
ꯑ
ꯆ ꯊꯥꯝꯕ ꯆꯠꯂꯒ ꯁꯤ ꯐꯥꯔꯒ ꯑꯗꯨꯝ ꯆꯥꯕꯅꯦꯕ
ꯆꯤꯡꯒꯤ ꯎꯆꯤꯗꯤ ꯆꯥꯎꯋꯦꯗꯅꯀꯣ
ꯍꯣꯏ ꯑꯁ ꯎꯁꯤꯁꯤ ꯌꯥꯝ ꯆꯥꯎ ꯆꯥꯎꯅ ꯂꯩꯕꯅꯦꯍꯦ ꯑꯩꯈꯣꯏ ꯇꯥꯃꯨ ꯌꯨꯝꯗꯒ ꯂꯥꯛꯑꯒ
ꯄꯤꯆꯩ
ꯆꯕꯤ ꯁꯥꯎꯕꯗꯨ ꯌꯦꯟ ꯌꯦꯟ ꯉꯅꯥꯎ ꯀꯛꯑꯦ ꯀꯩꯅꯣ ꯇꯧꯕꯅꯦ ꯍꯥꯠꯄ ꯂꯥꯛꯄꯅꯦ
ꯑꯩꯅ ꯍꯥꯏꯔꯔꯦ ꯑꯗꯣ
ꯍꯣꯏ ꯑꯩꯈꯣꯏ ꯑꯉꯥꯡ ꯑꯣꯏꯔꯤꯉꯩꯗ ꯑꯩꯈꯣꯏꯒꯤ ꯌꯦꯟ ꯌꯦꯟꯅꯥꯎ ꯃꯣꯏ ꯄꯥꯜꯂꯒ ꯆꯥꯕꯅꯦꯕ ꯎꯆꯤꯗꯣ
ꯎꯝ
ꯑ ꯑꯩꯈꯣꯏꯅ ꯑꯗꯨꯝ ꯍꯥꯟꯅꯕ ꯇꯧꯔꯦ ꯎꯆꯤꯗꯣ ꯁꯣꯛꯑꯝ ꯉꯝꯗꯕ ꯅꯣꯡꯃꯗꯤ ꯑꯩꯈꯣꯏ ꯕꯥꯣꯏ ꯍꯥꯠꯄꯅꯦꯕ
ꯎꯝ
ꯌꯦꯟ ꯌꯦꯟꯅꯥꯎꯁꯦ ꯑꯃꯅꯤ ꯑꯅꯤ ꯑꯗꯨꯝ ꯍꯥꯔꯅꯦꯦꯕ ꯃꯣꯏꯁꯦ
ꯎꯝ
ꯎꯝ ꯈꯪꯗꯗꯤ ꯃꯣꯏꯁꯨ ꯃꯄꯨ ꯂꯥꯝꯕꯩꯀꯣ ꯇꯧꯕ ꯌꯥꯅ ꯌꯥꯅꯕ ꯇꯧꯕ ꯑꯩꯈꯣꯏꯒꯤ ꯃꯥꯡꯅꯤ ꯍꯥꯏꯕ ꯈꯪꯅꯕ
ꯎꯝ ꯑꯩꯈꯣꯏ ꯏꯅꯥꯎꯄꯤꯗꯣ
ꯍꯣꯏ
ꯃꯥ ꯉꯁꯤ ꯂꯩꯕ ꯍꯧꯔꯦ ꯌꯥꯝꯟꯅ ꯉꯔꯥꯡꯅ ꯂꯩꯕ ꯍꯧꯔꯦ
ꯁꯤꯇꯇꯁꯇ ꯍꯋꯦ ꯎꯋꯦ
ꯑ ꯃꯥꯅ ꯂꯩꯕ ꯏꯃꯨꯡꯗꯣ
ꯍꯣꯏ
ꯃꯥꯒꯤ ꯅꯨꯄꯥꯗꯣ ꯁꯤꯕꯥꯏꯅꯦ ꯍꯥꯏꯌꯦ
ꯎꯝ ꯈꯪꯉꯤ ꯃꯥꯅ ꯂꯩ ꯑꯗꯩꯕ ꯌꯨꯝ ꯑꯣꯏꯔꯗꯣ ꯅꯨꯄꯥꯗꯣ ꯑꯩ ꯈꯪꯉꯤ
ꯀꯃꯥꯏꯅ
ꯈꯪꯉꯦ ꯑꯩ ꯑꯩ ꯑꯩ ꯑꯗꯨꯗꯒꯤ ꯆꯥꯎꯔꯛꯄꯅꯤꯅꯦ
ꯑꯦ
ꯍꯥꯏꯗꯤ ꯆꯥꯎꯔꯛꯄ ꯍꯥꯏꯗꯤ ꯑꯗꯨꯒꯤ ꯖꯒꯥꯗꯣ ꯆꯥꯎꯔꯛꯄꯅꯦꯕ ꯑꯗꯨ ꯑꯗꯨ ꯑꯗꯨꯒꯤ ꯃꯤꯁꯤꯡꯗꯣ ꯑꯗꯨꯝ ꯍꯥꯏꯐꯦꯠꯇꯝ ꯂꯣꯏ ꯈꯪꯉꯦꯕ
ꯑꯣ ꯃꯥ ꯅꯨꯄꯤꯗꯨꯁꯨ ꯌꯥꯝ ꯐꯩ ꯍꯥꯏꯌꯦ
ꯎꯝ
ꯑꯗꯨꯒ ꯃꯆꯥꯁꯤꯡꯗꯨꯁꯨꯀꯣ ꯃꯃꯥꯒꯤ ꯋꯥ ꯌꯥꯝ ꯏꯜꯂꯦ ꯃꯔꯝ ꯌꯥꯝ ꯑꯣ ꯌꯥꯏ ꯑꯗꯨ ꯃꯥꯅꯀꯣ
ꯃ ꯑꯣꯖꯤ ꯐꯔꯅꯦ ꯑꯩꯗꯤꯀꯣ ꯑꯩ ꯑꯩꯗꯤ ꯑꯁꯣꯝꯅ ꯑꯗꯨꯝ ꯂꯩ ꯍꯣꯏ ꯇꯥꯏꯌꯦ
ꯃꯥꯒꯤ ꯎꯝ ꯃꯣꯏ ꯏꯃꯨꯡꯗꯣ ꯑꯉꯥꯡ ꯃꯆꯥ ꯑꯃ ꯂꯩꯌꯦ ꯍꯥꯏꯕꯀꯣ ꯊꯥ ꯀꯌꯥ ꯊꯥ ꯑꯅꯤꯄꯥꯟ ꯍꯥꯏꯕ꯭ꯔꯥ ꯀ ꯅꯠꯇꯦ ꯊꯥ ꯑꯅꯤ ꯑꯍꯨꯝ ꯍꯥꯏꯕ꯭ꯔꯥ ꯑꯗꯣ ꯑꯉꯥꯡꯗꯣ ꯎ ꯂꯧꯕꯤꯅꯕ ꯃꯤ ꯂꯩꯇꯕꯅꯤꯅ ꯏꯅꯥꯎꯅꯨ ꯅꯨꯄꯤꯗꯨꯅ ꯑꯗꯨꯝ ꯂꯧꯕ ꯆꯠꯂꯦ ꯍꯥꯏꯕꯀꯣ ꯊꯕꯛ ꯆꯤꯟꯕ ꯃꯇꯝꯗ ꯑꯗꯨꯒꯤ ꯃꯥ ꯃꯣꯏ ꯃꯃꯥꯗꯨꯁꯨ ꯌꯥꯝ ꯍꯔꯥꯎꯔꯒ ꯂꯩꯑ ꯍꯥꯏꯌꯦ ꯑꯁ ꯑꯩꯅ ꯋꯥꯕ ꯃꯇꯝꯗ ꯑꯉꯥꯡ ꯂꯧꯕꯤꯅꯕ ꯂꯩꯇꯕ ꯃꯇꯝꯗ ꯅꯪꯅ ꯁꯨꯃꯥꯏꯅ ꯂꯧꯕ ꯇꯕꯤꯕꯁꯦ ꯌꯥꯝ ꯍꯔꯥꯎꯋꯦ ꯀꯥꯏꯅ ꯍꯥꯏ ꯅꯍꯥꯟꯁꯨ ꯆꯥꯛ ꯊꯣꯡꯅꯤꯡꯉꯥꯏ ꯔꯤꯒꯨꯂꯦꯇꯔꯗꯣ ꯂꯩꯇꯕꯅꯤꯅꯀꯣ
ꯍ
ꯑꯗꯨꯒꯤ ꯑꯩꯈꯣꯏꯗ ꯆꯥꯔꯁꯦ ꯍꯥꯏꯌꯦ ꯍꯥꯏ ꯑꯗꯨꯅ ꯃꯣꯏꯗ ꯆꯥꯔꯦ ꯍꯥꯏꯌꯦ ꯑꯗꯨꯒ ꯅꯣꯡꯃꯁꯨ ꯆꯥꯛꯇꯤ ꯆꯥꯛ ꯆꯥꯕ ꯂꯥꯛꯑꯣ ꯍꯥꯏꯔꯒ ꯏꯅꯥꯎꯅꯨꯄꯤꯗꯨꯅꯦ ꯆꯥꯛꯇꯤ ꯊꯣꯡꯕ ꯂꯣꯏꯔꯦ ꯌꯥꯏꯔꯦꯒ ꯑꯗꯨꯗꯤ ꯆꯥꯕ ꯂꯥꯛꯑꯣ ꯍꯥꯏꯅ
ꯎ ꯏꯟꯖꯥꯡ ꯏꯟꯖꯥꯡꯗꯨ ꯏꯟꯖꯥꯡ ꯆꯥꯃꯤꯟꯅꯔꯦ
ꯑꯥ ꯌꯥꯝ ꯐꯩꯌꯦ ꯍꯥꯏꯌꯦ
ꯂꯩꯃꯤꯟꯅꯕ ꯍꯥꯏꯁꯦ ꯑꯗꯨꯝ ꯐꯔꯒ ꯑꯗꯨꯝ ꯄꯨꯛꯆꯦꯟ ꯃꯥꯟꯅꯔꯗꯤꯀ ꯑꯗꯨꯝ ꯂꯩꯕ ꯅꯨꯡꯉꯥꯏꯕꯅꯦ
ꯎꯝ ꯑꯗꯨꯅꯦ